ꯍꯜꯂꯣ ꯇꯥꯏꯌꯦ ꯇꯥꯏꯌꯦ ꯌꯥꯝ ꯄꯤꯛꯏ ꯇꯥꯏꯍꯦ
ꯇꯥꯔꯕꯣ ꯇꯥꯔꯕꯣ
ꯇꯥꯔꯦ ꯇꯥꯔꯦ ꯅꯪ ꯈꯣꯟꯖꯦꯜꯗꯨ ꯌꯥꯝ ꯄꯤꯛꯏꯗ
ꯇꯥꯔ ꯍꯧꯔꯕ ꯁꯤꯅ ꯈꯔ
ꯈꯒ ꯍꯧꯔꯦ ꯈꯒ ꯍꯧꯔꯦ ꯑꯁ ꯅꯥꯀꯣꯡ ꯕꯨ ꯁꯦꯒꯥꯏꯔꯦ
ꯑꯣ ꯀꯩꯅꯣ ꯇꯧꯕꯩꯅꯦ ꯃꯥꯏꯀ꯭ꯔꯣꯐꯣꯟꯗꯣ ꯂꯥꯞꯅ ꯊꯝꯕꯗꯣ ꯑꯗꯨꯒꯤ ꯅꯠꯇꯦꯗ ꯀꯣꯜ ꯋꯥꯔꯤ ꯁꯥꯟꯅꯕꯩꯗ ꯅꯥꯀꯣꯡꯗ ꯊꯝꯕꯤꯗꯣ
ꯑꯣ ꯑ ꯇꯥꯏꯌꯦ ꯇꯥꯏꯌꯦ ꯆꯥꯛ ꯆꯥꯛ ꯊꯣꯡ ꯂꯣꯏꯔꯦ
ꯆꯥꯛꯁꯤ ꯉꯥꯏꯍꯥꯛ ꯋꯥꯠꯂꯤ
ꯄꯨꯡ ꯅꯪꯅ ꯄꯨꯡ ꯀꯌꯥꯗꯩꯩ ꯆꯠꯇꯣꯏꯅꯣ
ꯇꯔꯦꯠ ꯇꯔꯦꯠ ꯑꯗꯥꯏ ꯈꯤꯇꯪ ꯍꯦꯜꯂꯛꯄ ꯑꯗꯨꯋꯥꯏ ꯆꯠꯂꯅꯤꯗ
ꯑꯣ ꯄꯨꯡꯈꯥꯏꯃꯨꯛꯇ ꯉꯥꯏꯔꯦꯅꯦ ꯑꯗꯨꯗꯤ
ꯎꯝ ꯇꯔꯦꯠꯀ ꯃꯤꯠꯅꯤꯠ ꯇꯔꯥꯃꯉꯥ ꯇꯔꯥ ꯑꯗꯨꯋꯥꯏ ꯆꯠꯀꯗ꯭ꯔꯥ
ꯑꯗꯨꯗꯤ
ꯎ
ꯉꯁꯤꯗꯤ ꯄꯣꯠ ꯌꯥꯝ ꯌꯥꯝꯃꯦ ꯍꯥꯏꯕ꯭ꯔꯣ ꯌꯥꯝꯗ꯭ꯔ ꯍꯥꯏꯕ꯭ꯔꯣ
ꯑꯁ ꯌꯥꯝꯃꯤꯅꯦꯍꯌꯦ ꯉꯁꯤꯗꯤ ꯄꯨꯡ ꯕꯥꯔꯣ ꯇꯥꯗꯣꯔꯤꯕ ꯀꯩꯅꯣꯝ ꯇꯧꯔꯤꯅꯦꯍꯦ
ꯁꯠ ꯁꯦꯝꯅ ꯐꯪꯗꯦꯗꯨꯗꯗꯨꯗꯤ ꯂꯨꯄꯥ ꯆꯍꯨꯝ ꯆ ꯆꯥꯝꯃꯉꯥ ꯆꯥꯝꯃꯔꯤꯃꯨꯛ ꯐꯪꯒꯅꯤ ꯀꯩꯅꯣ ꯆꯍꯨꯝ ꯆꯥꯝꯔꯤꯃꯨꯛ
ꯆꯍꯨꯝꯗꯤ ꯐꯪꯉꯔꯣꯏ ꯆꯝ ꯆꯝꯂꯤꯒꯤ ꯑꯗꯨꯋꯥꯏꯗ ꯑꯗꯨꯝ ꯌꯥꯧꯔꯅꯤ
ꯑꯗꯨꯅꯦ ꯑꯗꯨꯣ ꯐꯪꯉꯗꯤ ꯁꯤꯗ ꯉꯁꯤ ꯋꯥꯔꯤꯁꯥꯟꯂꯛꯏꯁꯤꯒ ꯆꯥꯝꯃꯉꯥ ꯆꯥꯇ꯭ꯔꯨꯛꯇꯤ ꯇꯥꯜꯂꯒꯦ ꯉꯣ ꯁꯤꯒꯤ
ꯎꯝ ꯑ ꯑꯗꯨ ꯅꯍꯥꯟꯒꯤꯦꯝꯗ ꯂꯨꯄꯥ ꯆꯍꯨꯝ ꯃꯥꯡꯉꯤ ꯄꯥꯝꯃꯩ
ꯀꯥꯍꯧꯗ꯭ꯔꯦ
ꯇꯧꯍꯧꯗ꯭ꯔꯦ ꯑꯩꯁꯨ ꯃꯆꯤꯠ ꯃꯆꯤꯠ ꯊꯥꯗꯕ ꯋꯥꯈꯜꯗꯣ ꯅꯨꯡꯉꯥꯏꯔꯛꯇ꯭ꯔꯕ
ꯄꯨꯂꯞ ꯊꯥꯖꯜꯂꯒ ꯄꯨꯂꯞ ꯃꯥꯡꯈꯔ꯭ ꯕ ꯑꯗꯣ ꯀꯩ ꯂꯝꯗ ꯊꯥꯔꯤꯕ
ꯑꯍꯥꯟꯕꯗ ꯀꯩꯀꯩꯅꯣ ꯃꯣꯏ ꯃꯦꯁ ꯑꯃ ꯁꯥꯟꯅꯩ ꯇꯥꯏꯃꯤꯡꯗ ꯊꯕꯅꯦꯕ ꯂꯨꯄꯥ ꯀꯨꯟ ꯀꯨꯟꯊ꯭ꯔꯥ ꯁꯨꯝ ꯊꯕꯤꯗꯣ ꯑꯗꯨꯏ ꯂꯨꯄꯥ ꯀꯨꯟ ꯃꯆꯦꯠ ꯃꯆꯦꯠ ꯊꯥꯕꯗ ꯑꯃꯨꯛ ꯂꯨꯄꯥ ꯆꯅꯤꯒ ꯃꯔꯐꯨ ꯃꯔꯐꯨꯅꯤ ꯄꯥꯟ ꯂꯩꯔꯛꯑꯝꯃꯕꯅꯦꯕ ꯄꯩꯁꯥꯁꯦ ꯑꯗꯨꯗꯒꯤ ꯑꯩꯅ ꯑꯃꯨꯛ ꯀꯩꯅꯣ ꯇꯧꯔꯤꯁꯤꯅꯦ ꯑꯦ ꯃꯁꯤꯗꯤ ꯁꯨꯝ ꯃꯆꯦꯠ ꯃꯆꯦꯠ ꯊꯥꯕꯁꯦ ꯋꯥꯈꯜ ꯅꯨꯡꯉꯥꯏꯕꯐꯝ ꯈꯪꯗꯦꯅ ꯒꯦꯝꯁꯨ ꯁꯥꯟꯅ ꯂꯣꯏꯗ꯭ꯔꯤꯃꯩ ꯍꯥꯏꯔꯒ ꯐ꯭ꯔꯥꯟꯁꯅ ꯃꯣꯏ ꯌꯥꯅꯤ ꯃꯣꯔꯣꯛꯀꯣꯒ ꯀꯩꯅꯣꯒ ꯀꯔꯤ ꯀꯅꯥ ꯇꯒꯔꯥ ꯑꯃ ꯁꯥꯟꯅꯈꯤꯕꯗꯣ
ꯎꯝ
ꯑꯗꯨ ꯑꯅꯤꯗꯨꯗꯒꯤ ꯐ꯭ꯔꯥꯟꯁꯅ ꯏꯁꯀꯣꯔ ꯍꯦꯟꯅ ꯆꯂꯤꯁꯤꯅꯦ ꯑꯩꯅ ꯊꯥꯖꯤꯜꯂꯤꯁꯦ ꯍꯥꯏꯗꯤ ꯐ꯭ꯔꯥꯟꯁꯁꯦ ꯑꯗꯨꯝ ꯆꯠꯅꯤ ꯆꯪꯒꯜꯂꯤꯗꯅ ꯃꯗꯨ ꯊꯥꯔꯗꯤ ꯐꯥꯎꯔꯗꯤ ꯂꯨ ꯆꯥꯝꯉꯃꯨꯛ ꯌꯧꯔꯗꯤ ꯆꯥꯝꯉꯥꯨꯛ ꯍꯂꯅꯤ ꯑꯗꯨꯏꯗꯤ ꯆꯇꯨꯛꯨ ꯌꯧꯔꯗꯤ ꯑꯗꯨꯣꯏ ꯁꯠꯇꯣꯛ ꯌꯥꯔꯅꯤ ꯁꯤꯅꯤ ꯁꯠꯇꯣꯛꯑ ꯀꯩꯝꯇ ꯂꯩꯔꯒꯦ ꯁꯤꯅꯤ ꯈꯜꯂꯝꯃꯤꯁꯦ ꯑꯗꯨꯒ ꯁꯨꯠ ꯂꯧꯥꯎꯔꯛꯏ ꯆꯈ꯭ꯔꯥ
ꯐꯔꯤꯅꯦ ꯉꯁꯤꯗꯤ ꯑꯥꯔꯖꯦꯟꯇꯤꯅꯥ ꯂꯩꯗꯥ ꯄꯨꯡ ꯃꯥꯄꯟ ꯃꯈꯥꯏꯗ
ꯂꯩ
ꯅꯣꯏ ꯌꯦꯟ ꯐꯪꯉꯔꯣꯏ
ꯐꯪꯥꯏ ꯄꯂꯩꯇ
ꯑꯦꯖꯦꯟꯇꯤꯅꯥ ꯑꯦꯖꯦꯟꯇꯤꯅꯥ ꯐ ꯑꯦꯖꯦꯟꯇꯤꯅꯥ ꯐꯦ ꯅꯠꯇ꯭ꯔꯣ ꯂꯩꯗꯤ
ꯑꯅꯤꯅꯦ
ꯋꯥꯁꯇ ꯀꯥꯏꯅ ꯇ꯭ꯔꯣꯜ ꯇꯧ ꯊꯋꯥꯏ ꯈꯟꯅꯅꯕꯅꯦꯗ ꯑꯁꯤꯒꯤꯗꯃꯛꯛꯇ
ꯎꯝ ꯀ ꯃꯣꯏ ꯁꯨꯝ ꯐꯦꯟ ꯑꯣꯏꯔꯣ ꯁꯨꯝ ꯀꯣꯏꯐꯝꯝ ꯊꯣꯛꯄ ꯑꯣꯏꯔꯣ ꯑꯗꯨ ꯃ ꯑꯣꯏꯅ ꯌꯥꯝꯅ ꯍꯥꯞꯆꯤꯟꯅ ꯂꯧꯔꯤꯗ ꯀꯔꯤꯅꯣ ꯈꯪꯗꯦ ꯍꯥꯏꯕ
ꯑꯗꯨ ꯍꯥꯏꯁꯦ ꯑꯃ ꯐꯦꯠꯅꯔ ꯑꯃ ꯍꯨꯜꯂꯒ ꯉꯥꯡꯕꯗꯨꯕ ꯀꯔꯤ ꯐꯦꯠꯅꯔꯝꯃꯤꯗ
ꯎꯝ
ꯑꯗꯨꯃꯥꯏ ꯑꯣꯏ ꯄꯥꯝꯃꯤ ꯄꯣꯠꯇꯨꯒꯤ ꯑꯗꯨꯝ ꯉꯥꯡꯖꯒꯗꯕꯅꯦꯕ ꯅꯠꯇ꯭ꯔꯥ
ꯃꯥꯅꯦ
ꯑꯗꯨꯗ ꯃꯥꯅ ꯑꯣꯏꯗꯕ ꯄꯣꯠꯇꯨ ꯑꯣꯏꯔꯁꯨ ꯂꯨꯍꯜꯂꯒ ꯉꯥꯡꯉꯦ ꯑꯗꯨꯗꯤ ꯑꯩꯈꯣꯏꯁꯨ ꯎꯔꯝꯅꯤꯅ ꯑꯩꯈꯣꯏꯁꯨ ꯉꯥꯡꯅꯤꯡꯉꯦ ꯑꯗꯨꯗꯤ ꯑꯩꯈꯣꯏ ꯑꯉꯥꯡ ꯑꯣꯏꯔꯗꯤ ꯑꯗꯨꯝ ꯑꯃ ꯇꯥꯗꯣꯏꯕ ꯍꯥꯏꯗꯤ ꯃꯥ ꯃꯥꯅ ꯇꯧꯋꯦꯅ ꯑꯩ ꯁ ꯑꯃꯨꯛ ꯇꯧꯁꯜꯂꯨꯔꯒꯗꯤ ꯆꯞ ꯃꯥꯟꯅꯗꯕ ꯄꯣꯠꯇꯣ
ꯃꯥꯅꯦ ꯑꯗꯨꯅ ꯈꯪꯗꯦꯗ ꯑꯩꯈꯣꯏꯗꯤ ꯑꯦ ꯐꯦꯟ ꯁꯨꯝ ꯀꯥꯗ꯭ꯔꯗꯤ ꯅꯨꯡꯉꯥꯏꯇꯦ ꯍꯥꯏꯖ ꯋꯥꯅꯤ ꯑꯗꯨꯝ ꯀꯥꯔꯒꯅ ꯀꯥꯔꯦ ꯀꯥꯗ꯭ꯔꯒꯅ ꯀꯥꯗ꯭ꯔꯦ ꯀꯥꯏꯅ ꯈꯟꯖꯤꯜꯂꯨꯗꯦꯕ
ꯑꯩꯣꯏ ꯃꯣꯏ ꯌꯣꯠꯆꯩꯅ ꯀꯥꯟꯅꯩ ꯍꯥꯏꯗꯅ ꯀꯛꯆꯤꯡꯗ ꯇꯥ ꯑꯃꯗ
ꯑ ꯇꯥꯏꯌꯦ
ꯑꯗꯨꯔ ꯍꯥꯏꯅꯤ
ꯦꯔꯥ ꯍꯅꯤ ꯗꯗꯥꯏ ꯍꯥꯔ ꯆ ꯕꯔꯥ ꯍꯥꯅꯤꯀꯣ
ꯅꯠꯇꯕ ꯇ ꯇꯣꯛꯖꯤꯛ ꯑꯣꯏꯌꯦꯦꯕ ꯍꯥꯏꯗꯤ ꯃꯥꯒꯤ ꯑꯣꯏꯔꯤ ꯄꯣꯠꯇꯨꯒꯤ ꯑꯗꯨꯝ ꯑꯣꯏꯖꯔꯣ ꯅꯠꯇ꯭ꯔꯒ ꯑꯇꯣꯞꯄꯗ ꯍꯨꯜꯂ ꯉꯥꯡꯕꯗꯣ ꯃꯥꯒꯤ ꯐꯦꯟꯗ ꯆꯥꯎꯈꯠꯄ꯭ꯔꯁꯤꯅꯦꯅ ꯍꯥꯏꯅ
ꯃꯥ ꯑꯗꯨ ꯍꯥꯏꯔ ꯎꯝ
ꯃꯥꯅ ꯄꯥꯝꯖꯔꯤꯕ ꯄꯣꯠꯇꯨꯒꯤ ꯍꯥꯏꯒꯗꯕꯅꯦꯕ
ꯃꯥꯅꯦ ꯑꯦ ꯑꯩꯗꯤ ꯁꯤ ꯄꯥꯝꯃꯤ ꯈꯣꯠꯂꯤꯁꯤ ꯂꯣꯏꯔꯦ
ꯑꯗ ꯑꯗꯨꯅ ꯑꯃ ꯇꯧꯋꯤ ꯑꯃꯅ ꯑꯗꯨ ꯂꯧꯏ ꯑꯃꯅ ꯂꯧꯗꯦ ꯇꯧꯏ ꯈꯣꯠꯇꯦ ꯅ ꯄꯥꯥꯛꯉꯥꯡ ꯉꯥꯡꯅꯔꯕꯗꯤ ꯈꯟꯅꯅꯕ ꯑꯗꯨꯝ ꯃꯆꯥꯛ ꯑꯣꯏꯌꯦꯕ
ꯃꯥꯅꯤ ꯀꯩꯅꯣꯁꯤꯡꯁ ꯀꯩꯅꯣ ꯑꯥꯏꯗꯜꯁꯤꯡꯒ ꯃꯣꯏꯅ ꯍꯦꯟꯗꯜ ꯇꯧꯕꯩ ꯇꯥꯏꯞꯇꯕꯀꯣ
ꯑꯥ ꯀꯩꯅꯣꯒꯗ ꯇꯧꯍꯧꯗꯦ ꯌꯥꯝ ꯇꯧꯍꯧꯕꯅꯤ ꯁꯣꯁꯦꯜ ꯃꯦꯗꯤꯌꯥꯗ ꯈꯔ ꯃꯃꯤꯡ ꯆꯠꯄ ꯃꯤ ꯈꯔ ꯑꯗꯨꯃꯥꯏꯅ ꯆꯒꯠꯆ ꯉꯥꯡꯍꯧꯕꯅꯤ ꯃꯣꯏꯒꯤ ꯃꯤ ꯍꯦꯟꯗꯥꯅꯤꯗꯤ ꯈꯪꯕꯔꯤ
ꯑꯗꯨꯒ ꯑꯥꯔꯖꯦꯟꯇꯤꯅꯥꯒꯤ ꯐꯦꯟꯁꯤꯅꯨ ꯍꯦꯜꯂꯦ ꯀꯥ ꯍꯦꯟꯒꯟ ꯍꯦꯟꯖꯤꯟꯕꯁꯦ ꯅꯠꯇꯦ ꯀꯩꯅꯣꯒꯤ ꯔꯥꯟꯗ ꯔꯥꯟꯗꯧ ꯐꯦꯟꯁꯦ
ꯅ ꯅꯪꯅ ꯎꯗꯕꯩꯅꯦꯕ ꯑꯩꯗꯗꯤ ꯂꯣꯏ ꯁꯨꯔꯦ ꯁꯤꯗ ꯑꯩ ꯀꯔꯤꯝ ꯍꯥꯏꯗꯦ ꯍꯥꯏꯕꯨꯗꯤꯀꯣ ꯑꯩ ꯏꯁꯇꯦꯖ ꯑꯁꯤ ꯊꯝꯃꯨꯕꯁꯦ ꯑꯗꯨꯝ ꯔꯤꯄ꯭ꯂꯥꯏ ꯄꯤꯔꯛꯑꯦꯕ ꯃꯣꯏꯅ
ꯎꯝ
ꯑꯣꯏꯔꯣꯏ ꯑꯗꯨ ꯇꯧꯔꯣꯏ ꯈꯣꯠꯂꯣꯏ ꯑꯗꯨ ꯇꯧꯔꯣꯏꯅ ꯑꯩ ꯀꯔꯤꯝ ꯍꯥꯏꯗꯦ ꯍꯣꯏ ꯍꯣꯏ ꯑꯗꯨꯝ ꯍꯥꯏꯔꯒ ꯂꯣꯏꯁꯤꯜꯂꯦ
ꯅꯗꯦ ꯑꯩ ꯌꯨꯝꯒꯤ ꯍꯥꯏꯔ ꯍꯥꯏꯔ
ꯑꯗ ꯑꯩꯅ ꯑꯃꯨꯛ ꯑꯗ ꯑꯩꯅ ꯑꯃꯨꯛ ꯈꯨꯝꯕ ꯉꯥꯡꯅꯔꯗꯤ ꯑꯗꯨꯝ ꯇꯁꯦꯡꯅ ꯃꯔꯌꯦꯠꯅꯕ ꯈꯔ ꯁꯥꯎꯅꯕ ꯑꯗꯨꯝ ꯑꯣꯏꯅꯦꯕ
ꯍꯣꯏꯅꯦ ꯎꯝ ꯑꯗꯨꯗ ꯁꯔꯛꯄꯗ ꯀꯩꯅꯣꯅꯦ ꯋꯥꯔꯜ ꯀꯞ ꯂꯣꯏꯕꯗ ꯑꯗꯨꯝ ꯂꯣꯏꯔꯅꯤ ꯋꯥꯔꯤꯗꯗꯤ
ꯎꯝ ꯎ ꯇꯨꯃꯤꯟꯅ ꯂꯩꯊꯣꯛ ꯐꯩꯌꯦ ꯉꯍꯥꯛꯇꯪꯒꯤ ꯑꯩꯈꯣꯏ ꯏꯃꯣꯁꯟꯗꯨꯒꯤ ꯒꯤ ꯑꯗꯨꯝ ꯄꯥꯡꯅꯕꯗꯨꯅ ꯑꯃꯅꯤ ꯑꯗꯨꯒ ꯑꯗꯨꯝ ꯑꯗꯨꯒꯤꯗꯃꯛꯇ ꯑꯗꯨꯝ ꯍꯨꯟꯅ ꯂꯩꯕꯗꯨꯗꯤ ꯇꯟꯗ꯭ꯔꯣ
ꯑꯣꯏꯗꯕ ꯄꯥꯗꯕꯗ ꯄꯔ ꯁꯥꯎꯔꯒ ꯇꯦꯟꯁꯟ ꯋꯥꯡꯅꯅꯦꯕ ꯑꯗꯨꯗꯤ
ꯃꯥ ꯑꯩꯈꯣꯏ ꯅꯣꯡꯃꯗ ꯀꯔꯤꯝ ꯍꯥꯏꯅꯔꯨꯗꯦ ꯅꯣꯡꯃꯇ
ꯑꯩ ꯑꯩ ꯃꯔꯩ ꯌꯦꯠꯅꯕ ꯊꯕꯛꯁꯦ ꯁꯨꯡꯍꯩ ꯍꯩꯅꯗꯦꯕ ꯑꯩ ꯃꯔꯩꯕꯨ ꯍꯦꯛ ꯌꯦꯠꯅꯔꯕ ꯁꯥꯎꯅꯤꯡꯉꯛꯑꯅꯤ ꯑꯩꯗꯤ
ꯎꯝ
ꯑꯗꯨꯅ ꯌꯦꯠꯅꯕꯤꯗꯕ ꯃꯔꯩ ꯌꯦꯠꯅꯕ ꯃꯐꯝꯗ ꯆꯪꯗꯕ
ꯕꯁꯨꯗꯤ ꯌꯥꯝ ꯄꯥꯝꯖꯕꯅꯤꯗ ꯃꯔꯩꯗ
ꯌꯥꯅꯤ ꯕꯥꯁꯨꯨ ꯍꯥꯏꯒ꯭ꯔ ꯂꯣꯏꯔꯦ ꯀꯩꯅꯣ ꯊꯧꯕꯥꯜꯒꯤ ꯑꯔꯨꯟ ꯕꯥꯁꯨꯨꯒ ꯑꯔꯨꯟꯒꯁꯨ ꯌꯥꯅꯤ
ꯏꯁ ꯕꯁꯨꯅ ꯄꯥꯝꯕ ꯃꯔꯩꯁꯤꯗꯤ ꯂꯣꯏꯔꯦ
ꯑꯔꯨꯟꯗꯨꯖꯨ ꯕꯁꯨꯗꯤ ꯀꯥꯌꯥ ꯍꯥꯏꯅ ꯇꯥꯗꯦ ꯑꯔꯨꯟꯖꯤꯅꯦ ꯍꯧꯖꯤꯛ ꯀꯤꯁꯇꯤ ꯑꯃ ꯇꯧꯔꯦ ꯑꯗꯨꯝ ꯌꯥꯎꯔ ꯂꯩꯔꯝꯒꯅꯤ
ꯑꯔꯨꯟꯂꯣ
ꯑꯥ
ꯍ ꯌꯦꯟꯁ ꯌꯥꯝ ꯊꯥꯒꯠꯅ ꯍꯧꯕꯅꯦ ꯑꯩ ꯌꯦꯡꯗ꯭ꯔꯦ ꯑꯩ ꯇꯟꯗꯅ ꯃꯣꯏ ꯕꯣꯟꯐꯧ ꯌꯦꯡꯅꯤꯡ ꯗꯔ꯭ꯦ ꯃꯣꯏ ꯌꯥꯝ
ꯑꯗꯨ ꯍꯥꯏꯔ ꯑꯥꯏ ꯁꯣ ꯏꯁꯄꯤꯠꯇ ꯅꯨꯡꯉꯥꯏꯇꯦꯅꯦ
ꯊꯦꯡꯌꯨ ꯑꯩ ꯉꯔꯥꯡ ꯌꯦꯡꯗꯦ ꯕꯣꯜ ꯑꯩ ꯅꯣꯡꯉꯥꯜꯂꯀꯥꯟꯗ ꯍꯥꯏ ꯂꯥꯏꯠ ꯌꯦꯡꯉꯦ ꯑꯩ ꯀꯩꯁꯨ ꯕꯣꯜ ꯌꯦꯡꯅꯤꯡꯗ꯭ꯔꯦꯕ ꯄꯣꯠꯅꯤꯕꯨꯗꯤ ꯈꯪꯉꯦ ꯉꯔꯥꯡ ꯑꯗꯨꯝ ꯁꯥꯟꯅꯕꯗ ꯄꯣꯅꯤ ꯑꯗꯨꯝ ꯈꯪꯉꯦꯕ
ꯑꯣ
ꯍꯥꯏꯗꯤ ꯀꯃꯥꯏꯅ ꯌꯥꯗꯣꯏꯅꯣ ꯏꯁꯄꯦꯟꯒꯤ ꯂꯤꯡꯈ꯭ꯔꯕ ꯇꯤꯝꯗꯨꯒ ꯄꯣꯠꯇꯣ ꯌꯥꯔꯔꯣꯏ ꯑꯗꯨꯝ ꯈꯪꯉꯦꯕ
ꯎꯝ
ꯣ ꯏꯕꯇ ꯂꯑꯣ
ꯃꯔꯥꯏꯐꯥꯎꯗ ꯊꯤ ꯏꯁꯄꯦꯟꯁꯦ ꯑꯐꯥꯎ ꯑꯐꯥꯎꯕ ꯌꯨꯔꯣꯞꯀꯤ ꯀꯟꯇ꯭ꯔꯤꯒꯅꯤ ꯃꯥꯅ ꯆꯥꯔꯗꯣꯏꯁꯦ
ꯎ ꯏꯩꯅꯣꯖꯁꯨ ꯄꯣꯗꯨꯒꯜꯁꯨ ꯑꯗꯨꯝ ꯂꯩꯍꯧꯔꯅꯤ ꯈꯪꯉꯤ ꯍꯥꯏꯖꯤꯗꯤ ꯇꯥꯔꯛꯏ ꯃꯥ ꯀꯣꯌꯥ ꯀꯣꯁꯤꯥꯟ ꯑꯗꯨꯝ ꯍꯥꯟꯅ ꯑꯗꯨꯝ ꯄꯣ ꯌꯥꯔꯕ ꯍꯣꯠꯅꯗ ꯆꯪꯉꯛꯏꯗꯣ ꯑꯗꯨꯝ ꯄꯣꯠꯅꯤꯗꯤ ꯈꯪꯉꯦ ꯍꯥꯏꯗꯤ ꯏꯁꯄꯦꯟ ꯊ ꯑꯣꯏꯇꯥꯥꯔꯒꯁꯨ ꯐ꯭ꯔꯥꯟꯁꯀ ꯑꯃꯨꯛ ꯊꯦꯡꯅꯗꯣꯔꯤꯗꯅ ꯌꯥꯔ ꯑꯣꯏꯗꯧꯕ ꯑꯗꯨꯝ ꯄꯣꯠꯇ
ꯎꯝ ꯑꯥꯔꯖꯦꯟꯇꯤꯅꯥ ꯍꯣꯏꯒꯤ ꯀꯥꯡꯕꯨꯗꯅ ꯑꯃꯨꯛ ꯈꯔ ꯀꯩꯅꯣ ꯇꯧꯔꯦ ꯑꯍꯩꯕ ꯀꯥꯥꯏꯅ ꯌꯥꯎꯗ꯭ꯔꯦ
ꯄ ꯂꯝ ꯑꯔꯤꯡꯕ ꯌꯥꯝ ꯀꯟꯅ ꯌꯥꯎꯍꯧꯗꯕ
ꯎꯝꯗ ꯂꯝ ꯑꯔꯤꯡꯕ ꯃꯈꯩ ꯐ꯭ꯔꯥꯟꯁꯂꯣꯝꯗ ꯂꯣꯏ ꯆꯠꯈ꯭ꯔꯦꯕ
ꯑꯗꯒꯤ ꯅꯣꯔꯋꯦ ꯅꯣꯔꯋꯦ ꯕ꯭ꯔꯥꯖꯤꯜ ꯂꯤꯡꯉꯦ ꯍꯥꯏꯅꯔꯝꯕꯗꯣ ꯕ꯭ꯔꯥꯖꯤꯜꯗ ꯂꯩꯍꯧꯔꯦꯗꯅ
ꯎꯝ
ꯅꯣꯔꯋꯦ ꯅꯣꯔꯋꯦꯒ ꯏꯪꯂꯦꯟꯒ ꯃꯣꯏ ꯈꯔ ꯆꯪꯉꯛꯈꯤꯕꯒꯨꯝ ꯇꯧꯋꯦ
ꯎꯝ ꯅꯣꯔꯋꯦꯒꯤ ꯅꯣꯏ ꯉꯇꯥꯒꯨꯝ ꯇꯧꯕꯅꯤꯅꯦ
ꯑ ꯑꯗꯨꯝ ꯕꯣꯜꯗꯤ ꯐꯖꯗꯣꯔꯤ ꯁꯣꯅꯥꯀꯗ ꯍꯅ ꯐꯖꯩꯌꯦꯕ ꯄꯣꯠꯇꯤ ꯕꯣꯜ ꯑꯃꯨ ꯃꯤ ꯃꯤ ꯊꯤꯠꯇ ꯐ꯭ꯔꯥꯟꯁ ꯍꯣꯏꯅ ꯐ꯭ꯔꯥꯟꯁ ꯍꯣꯏꯒꯤ ꯀꯥꯡꯕꯨꯅ ꯌꯥꯝ ꯍꯦꯟꯗ꯭ꯔꯣ ꯍꯥꯏꯗꯤ ꯕꯣꯟꯗꯨ ꯐꯖꯕ ꯍꯥꯏꯗꯤ ꯃꯣꯏꯒꯤ ꯒ꯭ꯔꯨꯞꯇꯨꯅ
ꯍꯦꯜꯂꯦ ꯑꯗꯨꯕꯨ ꯄꯦꯔꯥ ꯀꯨꯏꯒꯦꯔꯥ ꯅꯍꯥꯟ ꯁꯥꯟꯅꯕꯗꯣ
ꯄꯥꯔꯨꯒꯦ꫰꫰
ꯎꯝ꯫ ꯑꯗꯨꯗ ꯍꯥꯏꯗꯤ ꯃꯣꯏꯒꯤ ꯄꯥꯔꯁꯦꯟꯇꯦꯖꯁꯦ ꯑꯥꯏꯇꯤ ꯍꯦꯜꯂꯝꯃꯦꯕ ꯃꯣꯏꯅ ꯉꯝꯅꯤ ꯍꯥꯏꯕꯁꯦ꯫
ꯎꯝ꯫
ꯄꯔꯒꯨꯏꯗꯨꯅ ꯂꯩꯔꯤꯁꯦ ꯑꯣꯡꯂꯤ ꯅꯥꯏꯟ ꯄꯥꯔꯁꯦꯟ ꯂ ꯑꯗꯨꯋꯥꯏꯗ ꯇꯦꯟ ꯌꯧꯗꯗꯝꯅꯦꯕ꯫
ꯎꯝ꯫
ꯑꯗꯨꯗ ꯑꯩꯅ ꯒꯣꯜꯁꯦ ꯑꯍꯨꯝ ꯑꯅꯤꯅ ꯑꯍꯨꯝ ꯃꯔꯤꯗꯩ ꯆꯜꯅꯦ ꯍꯥꯏꯅ ꯑꯁꯥ ꯇꯧ ꯒꯣꯠ ꯑꯃꯈꯀ ꯆꯠꯂ ꯂꯣꯏꯁꯤꯟꯈꯤꯕꯗ ꯑꯩ ꯋꯥꯈꯜ ꯅꯨꯡꯉꯇꯦ
ꯒꯣꯜ ꯆꯟꯕ ꯌꯥꯕ ꯃꯌꯥꯝ ꯈꯔ ꯇꯧꯅꯤꯗꯣ ꯕꯣ ꯃꯣꯏ ꯔꯦꯐ꯭ꯔꯤꯗꯁꯨ ꯄꯥꯔꯨ ꯒꯦꯝꯁ ꯆꯪꯉꯕꯣ ꯅꯍꯥꯟꯒꯤꯗ
ꯎꯝ
ꯑꯗꯨꯒ ꯐꯥꯎꯜ ꯇꯥꯕ ꯌꯥꯕ ꯃꯌꯥꯝ ꯄꯤꯗꯦ ꯄꯦꯅꯥꯜꯇꯤ ꯑꯣꯄꯥ ꯑꯃ ꯄꯤꯈꯤꯗ꯭ꯔꯕꯅꯤ ꯑꯩ ꯐ꯭ꯔꯤ ꯀꯦꯛꯛꯁꯨ ꯃꯌꯥꯝ ꯄꯤꯗꯦ ꯀꯥꯔꯁꯨ ꯑꯝ ꯁꯠꯇꯦꯗꯅ
ꯎꯝ
ꯥꯟ ꯑꯗꯨ ꯄꯥꯔꯨ ꯒꯦꯦꯟꯅꯥꯟꯅꯕ ꯕꯣꯜ ꯈꯨꯠꯁꯥꯟꯅꯗꯨꯗꯤꯥꯎꯨꯐꯣꯛ ꯎꯗ꯭ꯔꯤꯕ ꯋꯥꯔꯜ ꯀꯞꯇ ꯃꯣꯏ ꯑ ꯐꯥꯎꯔ ꯈꯨꯣꯠꯇꯧꯗꯗꯤ ꯄꯨꯔꯥ ꯀꯩꯅꯣꯒꯤ ꯃꯤ ꯐꯨꯅꯕꯩ ꯇꯥꯏꯞꯇ ꯇꯧꯈꯠꯂꯛꯑꯝꯅꯦ꯫
ꯑꯣ꯫
ꯕꯣꯜꯗꯤ ꯑꯩ ꯌꯦꯡꯉꯦꯕ ꯍꯥꯞ ꯃꯇꯨꯡꯗ꯫
ꯎꯝ꯫
ꯄꯨꯔꯥ ꯗꯦꯟꯖꯔꯦ ꯑꯩꯈꯣꯏꯁꯥꯅ ꯁꯥꯟꯅ ꯉꯈꯠꯂꯛꯄꯅꯤ ꯀꯩꯅꯣ ꯃꯣꯏ꯫
ꯑꯗꯨꯔ ꯈꯪꯗꯦ ꯑꯩꯁꯨ ꯈꯜꯗꯦꯕ ꯀꯔꯤ ꯍꯥꯏꯅꯤ꯫ ꯐ꯭ꯔꯥꯟꯁꯅ ꯑꯗꯨꯝ ꯑꯍꯨꯝꯗꯩ ꯇꯥꯗꯅ ꯆꯜꯂꯒ ꯍꯥꯏꯗꯤ ꯑꯩ ꯕꯦꯠ ꯇꯧꯔꯤꯗꯨꯁꯨ꯫
ꯆꯅꯤ ꯆꯠꯅꯤ ꯉꯍꯥꯟꯒꯤꯗꯣ ꯉꯍꯥꯟꯒꯤꯗꯣ ꯀꯩꯅꯣ ꯇꯧꯕꯩꯅꯦꯕ ꯍꯥꯏꯗꯤ꯫ ꯈꯨꯠꯁꯥꯟꯅꯗ ꯌꯥꯗ꯭ꯔꯦꯕ ꯄꯨꯔꯥ ꯐꯥꯎ ꯁꯥꯟꯅꯔꯦ ꯑꯗꯨꯅꯅꯦ ꯕꯣꯜꯗꯣ ꯁꯥꯎ ꯁꯥꯎꯅꯕꯅꯦ ꯃꯣꯏ ꯂꯥꯁꯇ꯫
ꯑꯥ꯫
ꯄꯔꯨꯒꯦꯠ ꯀꯤꯞꯄꯔꯗꯨꯅ ꯍꯦꯟꯁꯦꯛ ꯇꯧꯖꯦꯒ ꯇꯧꯕꯗꯣ ꯕꯥꯄꯦꯅ ꯌꯥꯗꯝꯅꯦꯕ꯫
ꯎꯝ꯫
ꯈꯪꯗꯦ ꯕꯣꯟꯁꯦꯒ꯭ꯌꯥꯟ ꯇꯥꯗꯦ ꯑꯃꯅ ꯀꯥꯟꯅꯤ ꯍꯥꯏ ꯉꯝꯗꯦ ꯑꯗꯨꯝ ꯕꯣꯟꯁꯦ ꯕꯣꯟ ꯊꯣꯛꯄ ꯑꯃ ꯇꯧꯔꯤ ꯑꯗꯨꯅꯤ꯫
ꯍꯟꯗꯛꯇꯤ ꯀꯩꯅꯣꯝ ꯇꯧꯋꯦ ꯕꯣꯟꯁꯦ ꯄ꯭ꯔꯤꯗꯤꯛꯁꯟ ꯇꯧꯕꯁꯤ ꯈꯔ ꯋꯥꯏꯑꯦ꯫
ꯑꯗꯨꯗ ꯕ꯭ꯔꯥꯖꯤꯜꯗ ꯂꯩꯍꯧꯔꯤꯗꯣ ꯁꯨꯡꯊꯥ ꯊꯥꯖꯗꯅ꯫
ꯑꯗꯨꯅꯦꯌꯣ꯫
ꯍꯂꯥꯟꯅꯅꯤ ꯊꯣꯝꯖꯤꯜꯂꯛꯑꯦ ꯗꯣꯛ ꯗꯣꯛ꯫
ꯍꯥꯔꯥ ꯑꯗꯨꯕꯨ ꯒꯣꯜꯗꯟ ꯕꯨꯠ ꯂꯧꯕꯩ ꯆꯥꯟꯁ ꯂꯩꯕꯨ ꯂꯩꯗꯣꯔꯤꯕ ꯀꯩꯅꯣꯝ ꯇꯧꯔꯦ꯫
ꯑꯩꯗꯤ ꯕꯥꯞꯄꯦꯅ ꯂꯧꯗꯧ ꯃꯥꯜꯂꯦ꯫
ꯎꯝ ꯑꯗꯨꯕꯨꯗꯤ ꯃꯥꯥꯏꯂꯦ ꯑꯗꯨ ꯍꯂꯟꯑꯁꯨ ꯑꯗꯨꯝ ꯇꯪꯈꯠꯂꯛꯑꯦꯗꯅ ꯒꯣꯜꯗꯨ ꯃꯁꯤꯡꯗꯣ ꯍꯟꯗꯛꯀꯤ
ꯑꯥ ꯑꯗꯨꯝ ꯀꯩꯅꯣꯅ ꯔꯣꯅꯥꯜꯗꯣ ꯍꯣꯏ ꯄꯥꯝꯕ ꯋꯥꯅꯤꯗ ꯔꯤꯅꯥꯜꯗꯣ ꯍꯣꯏꯅ ꯑꯗꯨꯝ ꯕꯣꯜ ꯌꯥꯔꯣꯏꯗꯤ ꯑꯗꯨꯝ ꯈꯪꯉꯦꯕ
ꯎꯝ
ꯑꯗꯨꯝ ꯍꯥꯏꯗꯤ ꯑꯩꯈꯣꯏꯅ ꯊꯥꯏꯅꯗꯒꯤ ꯄꯥꯝꯖꯔꯛꯄꯩ ꯔꯣꯅꯥꯜꯗꯣ- ꯔꯣꯅꯥꯜꯗꯣ ꯍꯥꯏꯕ ꯋꯥꯅꯦ ꯑꯗꯨꯗ ꯕꯣꯜ ꯂꯧꯕꯗꯤ ꯑꯥꯔꯖꯦꯟꯇꯤꯅꯥꯒ ꯐꯥꯏꯅꯦꯜꯒ ꯐ꯭ꯔꯥꯟꯁꯀ ꯑꯗꯨꯝ ꯇꯥꯔꯅꯦꯕ
ꯎꯝ
ꯑ ꯑꯩꯗꯤ ꯑꯩꯗꯤ ꯐ꯭ꯔꯥꯟꯁꯇ ꯂꯩꯔꯦ ꯍꯟꯗꯛꯇꯤ
ꯈꯪꯗꯦ ꯍꯟꯗꯥꯛꯇꯤ ꯍꯟꯗꯥꯛ꯫ ꯎꯝ ꯐ꯭ꯔꯥꯟꯁꯦ ꯈꯔ ꯗꯤ ꯑꯗꯨꯝ ꯇꯧꯗꯤ ꯇꯧꯔꯛꯈꯤꯅꯤ꯫
ꯑ ꯃꯃꯥꯡꯁꯨ ꯐ꯭ꯔꯥꯟꯁꯇ ꯂꯩꯔꯒ ꯂꯥꯎꯊꯠꯅꯕꯗ ꯑꯁ ꯕꯣꯠꯇ ꯌꯦꯡꯕꯗꯤ ꯀꯌꯥꯗꯤ ꯅꯨꯡꯉꯥꯏꯈ꯭ꯔꯦ꯫
ꯃꯃꯥꯡꯕꯣꯟꯗꯨꯗꯤ ꯃꯩꯅꯤꯍꯦ꯫
ꯀꯞ ꯀꯞꯄꯅꯦ ꯀꯌꯥ ꯑꯃꯅꯦ꯫ ꯑꯩꯈꯣꯏꯗꯤ ꯑꯗꯨꯝ ꯑꯩꯈꯣꯏꯗꯤ ꯅꯣꯛ ꯍꯜꯂꯛꯑꯦꯕ ꯍꯥꯏꯗꯤ ꯕꯣꯟꯗꯨ ꯑꯃꯨꯛ ꯍꯦꯟꯅ ꯄꯦꯟꯈ꯭ꯔꯦꯕ ꯕꯥꯄꯦꯒꯤ ꯈꯨꯁꯥꯟꯅ ꯑꯗꯨꯗ꯫
ꯎꯝ ꯑꯁ ꯇꯧꯋꯏ ꯀꯩꯅꯣ ꯑꯗꯨ ꯐꯥꯏꯅꯦꯜꯗꯣ꯫
ꯄꯣꯔꯔꯁꯨ ꯄꯦꯜꯂꯦ ꯍꯥꯏꯕꯩ ꯇꯥꯏꯞꯇ ꯇꯧꯈ꯭ꯔꯦꯕꯗꯣ꯫
ꯎꯝ
ꯐꯖꯕꯅꯦꯍꯦ ꯃꯃꯥꯡꯒꯤ ꯐꯥꯏꯅꯦꯜꯗꯨꯗꯤ ꯃꯩ ꯇꯥꯕꯅ ꯍꯦ
ꯐꯩꯌꯦ ꯑꯔꯖꯦꯟꯇꯤꯅꯥ- ꯑꯥꯔꯖꯦꯟꯇꯤꯅꯥ ꯀꯩꯅꯣꯅꯤꯗ ꯀꯣꯄꯥꯁꯨ ꯂꯧꯔꯦꯗꯅ
ꯍ
ꯑꯗ ꯃꯣꯏꯅ ꯂꯧꯔꯣ ꯍꯥꯏꯅ ꯁꯨꯝ ꯇꯝꯕꯒꯤꯅꯦ ꯑꯗꯣ ꯋꯥꯔꯤꯁꯦ ꯗꯥꯎꯗ ꯆꯠꯂꯣ ꯍꯥꯏꯅ
ꯃꯤ ꯃꯃꯥꯡꯒꯤꯗꯤ ꯃꯤ ꯐꯖꯩꯗꯧꯔꯅꯤ ꯑꯔꯖꯦꯟꯇꯤꯅꯥꯒꯤ ꯑꯗꯣ ꯃꯤꯕꯨꯗꯤ ꯁꯤꯟꯗꯦ ꯑꯃꯅꯤ ꯑꯃꯅꯤꯗꯤ ꯁꯤꯟꯕꯅꯦꯕ
ꯎꯝ ꯑꯗꯨꯕꯨ ꯀ ꯑꯔ ꯖꯤꯅꯥꯁꯦ ꯑꯃꯨꯛ ꯅꯍꯥꯟꯒꯤ ꯀꯩꯅꯣꯒꯤ ꯀꯔꯤꯒ ꯀꯟꯇꯤ ꯑꯃ ꯁꯥꯟꯅꯕꯗꯣ
ꯎꯝ
ꯑꯗꯨꯃꯗꯨ ꯕꯦꯔꯥ ꯀꯥꯏꯍꯦ
ꯍꯥꯥꯞꯄꯨꯗꯦ ꯕꯔꯃꯥ ꯍꯥꯏꯕ ꯀꯩꯅꯣꯗ ꯀꯥꯕꯣ ꯕꯔꯃ ꯀꯥꯕꯣ ꯕꯔꯃꯥ
ꯀꯦꯞ ꯕꯔꯗꯦ ꯍꯥꯏꯕ꯭ꯔꯒꯩꯅꯣꯝꯗ
ꯎꯝ ꯀꯦꯄꯣꯕꯔ ꯀꯄꯣꯕꯔꯗꯤ ꯍꯥꯏꯕ ꯀꯩꯅꯣꯅꯤ ꯑꯗ ꯀꯩꯅꯣꯒꯤ ꯃꯣꯏ ꯑꯥꯔꯖꯦꯟꯇꯤꯅꯥꯒꯤꯗꯤ ꯑꯃꯨꯛ ꯃꯦꯁꯤ ꯏꯁꯇꯥꯔ ꯄ꯭ꯂꯦꯌꯥꯔ ꯃꯦꯁꯤꯒꯤ ꯃꯔꯨꯝꯗ ꯁꯥꯟꯅꯗ꯭ꯔꯣ ꯃꯦꯁꯤꯗ ꯂꯣꯏꯅ ꯕꯣꯟ ꯇꯧꯔꯒ ꯇ ꯇꯤꯝꯃꯦꯠꯇꯣ
ꯑꯗꯨꯅꯖꯤ
ꯇꯤꯝꯃꯦꯠꯇꯣ ꯃꯉꯣꯟꯗ ꯄꯨꯔꯥ ꯀꯩꯅꯣ ꯇꯧꯔ ꯁꯥꯟꯅꯩꯔꯤꯕ꯭ꯔꯥ ꯁꯞꯄꯣꯔꯠ ꯇꯧꯔꯒ
ꯁꯥꯟꯅꯩꯌꯦ ꯑꯗꯨꯒ ꯐ꯭ꯔꯥꯟꯁꯀꯤꯁꯨ ꯃꯣꯏ ꯒꯣꯜꯗꯔ ꯑꯅꯤ ꯆꯠꯃꯤꯟꯅꯔꯤ ꯍꯥꯏꯔꯏꯅꯦ
ꯑꯥ ꯀꯩꯅꯣꯒ ꯗꯦꯝ꯭ꯂꯦꯒ ꯀꯩꯅꯣꯒ
ꯕꯥꯄꯤꯒ
ꯕꯥꯄꯦꯒ ꯁꯕꯦ
ꯑꯗꯨꯅꯦ ꯃꯣꯏꯒꯤ ꯏꯁꯀꯣꯔꯤꯡꯗꯨꯁꯨ ꯕꯦꯔꯥ ꯀꯥꯔꯛꯏꯁꯦ ꯃꯣꯏꯅ ꯑꯃꯨꯛ
ꯑ ꯑꯗꯣ ꯈꯪꯗꯦ ꯑꯩꯗꯤ ꯑꯗꯨꯝ ꯕꯣꯜꯗꯤ ꯄꯤꯕꯅꯤꯗ ꯗꯦꯝꯕ꯭ꯂꯦꯅ ꯑꯗꯨꯝ ꯕꯥꯄꯦꯗ ꯑꯗꯨꯝ ꯕꯣꯟ ꯄꯤꯕꯅꯦꯕ ꯃꯥ ꯆꯟ ꯌꯥꯔꯕꯧꯗ
ꯎꯝ
ꯑ ꯀꯣꯅꯣꯅꯁꯨ ꯍꯥꯏꯔꯝꯒꯅꯦꯕ ꯃꯣꯏ ꯀꯣꯔꯁ ꯀꯩꯀꯩꯅꯣꯁꯨ ꯑꯗꯨꯝ ꯄꯤꯌꯨ ꯈꯣꯠꯅꯣ
ꯍꯥꯏꯔꯝꯒꯅꯤ ꯑꯩꯈꯣꯏꯕꯨꯗꯤ ꯌꯦꯡꯗꯁꯨ ꯃꯌꯥꯝ ꯉꯥꯅꯕꯗ ꯇꯥꯕꯅꯤꯀꯣ
ꯕꯣꯟꯜꯗꯤ ꯌꯦꯡꯉꯦ ꯑꯩꯗꯤ ꯐ꯭ꯔꯥꯟꯁꯀꯤꯗꯤ ꯕꯣꯜ ꯑꯃꯇ ꯆꯤꯊꯗꯦ ꯑꯩ ꯍꯧꯕꯗ ꯑꯗꯨꯝ ꯌꯦꯡꯉꯦ
ꯑꯣ
ꯑꯩ ꯄ꯭ꯔꯣꯇꯨꯒꯥꯜꯒꯤꯗꯤ ꯀꯩꯁꯨ ꯌꯦꯡꯅꯤꯡꯗ꯭ꯔꯦꯕ ꯍꯥꯏꯗꯤ ꯆꯦꯟꯕꯁꯨ ꯉꯝꯗꯦ ꯑꯗꯨꯝ ꯄꯥꯝꯖꯔꯨꯕ ꯋꯥꯅꯤ ꯔꯍꯥꯟꯗꯣ ꯆꯦꯟ ꯉꯝꯗꯦꯕ ꯀꯩꯁꯨ ꯄꯨ ꯉꯝꯗꯦꯕ
ꯉꯝꯗꯦꯗ
ꯃꯥ ꯕꯣꯜ ꯆꯣꯡꯍꯧꯕ ꯉꯝꯗ꯭ꯔꯦ ꯈꯤꯗꯪ ꯃꯌꯥꯝꯆꯡ ꯑꯃꯨꯛ ꯍꯨꯟꯕꯤꯌꯨ ꯂ ꯎꯕꯗ ꯑꯩ ꯌꯦꯡ ꯉꯝꯇ꯭ꯔꯣ
ꯑꯩꯗꯤ ꯑꯩꯁꯣꯏꯁꯄꯤꯠꯀꯤ ꯃꯑꯣꯡꯗꯨꯗ ꯅꯨꯡꯉꯥꯏꯇꯦꯍꯦ
ꯑꯩꯈꯣꯏ ꯑꯩ ꯇꯨ ꯊꯥꯎꯖꯟ ꯇꯦꯟꯗꯩ ꯑꯗꯨꯝ ꯌꯦꯡꯉꯦ ꯔꯣꯅꯥꯟꯗꯣꯁꯦ ꯇꯨ ꯊꯥꯎꯖꯟ ꯇꯦꯟꯒꯤ ꯋꯥꯔꯜ ꯀꯞꯇꯨꯗꯩ
ꯑꯣ
ꯑꯗ ꯑꯗꯨꯗꯒꯤ ꯃꯥꯁꯦ ꯑꯗꯨꯝ ꯄꯥ ꯃꯥꯁꯦ ꯑꯗꯨꯝ ꯋꯥꯜꯀꯞꯇꯩ ꯄꯥꯝꯈꯤꯗꯨꯅ ꯀ꯭ꯂꯞ ꯧꯔꯦ ꯔꯦꯃꯦꯗ꯭ꯔꯤ ꯃꯁꯦꯁꯇ ꯌꯨꯅꯥꯏꯇꯦ ꯑꯗꯨꯝꯎꯔꯦ ꯑꯗꯨꯝ ꯄꯥꯝꯃꯛꯑꯦꯕ
ꯎꯝ
ꯒꯌꯥꯟ ꯇꯥꯗꯦ ꯕꯣꯟꯁꯦ ꯍꯥꯏ ꯉꯝꯗꯦ ꯑꯗꯣ ꯅꯪ ꯆꯥꯛ ꯆꯥꯏꯔꯣ